ꯍꯂꯣ ꯇꯥꯕ꯭ꯔꯣ ꯀꯩꯗꯧꯔꯤꯅꯣ ꯀꯩꯗꯧꯔꯤꯅꯣ
ꯑ ꯇꯔꯃ ꯃꯉ ꯐꯕꯔꯒ ꯂꯩꯑꯦ
ꯀꯝꯄ꯭ꯌꯨꯇꯔ ꯃꯥꯥꯡꯗ ꯐꯝꯗꯤ ꯅꯨꯡꯉꯥꯏꯕꯅꯤꯅꯦ
ꯀꯥꯏꯗꯒꯤ
ꯋꯥꯕꯅ ꯁꯤꯦ ꯑ ꯑꯩꯈꯥꯎ ꯑꯩꯒꯣ ꯆꯠꯄ ꯃꯥꯜꯂꯦ ꯈꯪꯉ ꯁꯤꯁꯦ ꯀꯩꯅꯣꯃ ꯏꯅꯨꯡ ꯅꯨꯡꯉꯥꯏꯇꯕ ꯑꯃ ꯂꯩꯕ ꯃꯥꯜꯂ
ꯆꯂꯥꯏ ꯊꯂꯣ
ꯂꯣꯏꯟ ꯂꯩ ꯊꯣꯏꯈ꯭ꯔꯦ ꯂꯩꯕꯨ ꯂꯩꯗ꯭ꯔꯦꯗ ꯂꯩꯅꯤ ꯍꯥꯏꯥꯏ ꯇꯄ ꯍꯧꯖꯤꯛ ꯇꯥꯔꯤꯕ꯭ꯔꯣ
ꯎꯝ ꯇꯥ ꯇꯔꯦ
ꯑꯣ ꯉꯁꯤꯗꯤ ꯀꯔꯤꯃ ꯊꯥ
ꯅꯪ ꯀꯩꯗ ꯑꯣꯏ
ꯑꯩꯗꯤ
ꯎ
ꯀꯦꯁ ꯉ ꯁꯥꯏꯦ ꯑꯌꯨꯛ ꯕꯣꯜꯒꯤꯡ ꯋꯥꯕ ꯉ ꯁꯥꯏꯔꯦ ꯑꯗꯨꯝ ꯏꯄꯥꯒ ꯏꯂ ꯏꯅꯦ
ꯅꯔꯅꯟꯅꯕ ꯉꯏꯁ ꯀꯦꯅꯤꯡ
ꯌꯥꯝ ꯅꯨꯡꯉꯥꯏꯕꯗꯤ ꯑꯣꯏꯗꯦꯗ ꯑꯗꯨꯕꯨ ꯉꯁꯤꯁꯦ ꯑꯩꯒꯤ
ꯍꯔ
ꯏꯟꯁꯥꯡ ꯑꯍꯥꯎꯕ ꯆꯥꯔꯅꯦ ꯁꯣꯏꯗ꯭ꯔꯦ ꯂꯩꯕ ꯆꯠꯇꯣꯏꯅꯦ ꯑꯗꯨꯒꯤ ꯏꯃꯥꯟꯅꯕꯗꯣ
ꯎꯝ
ꯑꯗꯨ ꯑꯩꯒꯤ ꯏꯃ ꯑꯩꯅ ꯅꯨꯡ ꯗꯤ ꯃ ꯏꯃꯥꯟꯅꯕ ꯒꯦꯝꯁꯤꯅꯌꯦꯩꯅ ꯑꯗꯣ ꯃꯥꯒꯤ ꯃꯦꯠꯁ ꯃꯥꯒꯤ ꯁꯥꯟꯅꯕꯤ ꯑꯩ ꯌꯥꯝ ꯋꯥꯏꯑꯦꯕ
ꯃꯥꯗꯤ ꯁꯨꯝꯗ ꯁꯨꯝ ꯁꯥꯟꯅꯕꯣꯅꯦ ꯑꯩ ꯁ꯭ꯋꯥꯏꯗ ꯑꯩ ꯀꯣꯛꯑꯒ ꯂꯩꯔꯤꯅꯦꯕꯃ ꯁꯅꯥꯏꯗꯣ ꯑꯗꯨꯗꯒꯤ ꯍꯣꯏ ꯑꯩꯅ ꯍꯦꯟꯅ ꯋꯥꯏ ꯑꯗꯨꯒꯤ
ꯋꯥꯔ ꯆꯅ ꯉꯝꯈ꯭ꯔꯦꯅꯦ ꯉꯝꯈ꯭ꯔꯦꯅ
ꯑꯗꯨꯗꯤ ꯉ ꯑꯩꯗꯤ ꯑꯁ ꯄꯥꯈꯠꯈ꯭ꯔꯕꯅꯦꯗꯤ ꯂꯥꯁꯇꯣ ꯎ ꯑꯃꯗꯨꯁꯨ ꯌꯥꯝ ꯍꯩꯔꯛꯑꯦꯕ ꯑꯗꯣ ꯑꯃꯗꯨꯅ ꯀ꯭ꯔꯤ ꯍꯥꯏꯁꯤꯔꯥ ꯃꯣꯏꯗꯤ ꯑꯗꯨꯝ ꯁꯥꯟ ꯁꯥꯟꯅꯔꯒ ꯍꯛꯆꯥꯡ ꯍꯦꯟꯅ ꯍꯦꯟꯅ ꯀꯟꯈꯠꯄꯗꯣ ꯑꯗꯨ ꯑꯩꯈꯣꯏꯅ ꯁꯥꯟꯅ ꯁꯅꯔꯒ ꯍꯦꯟꯅ ꯁꯣꯟꯊꯕ ꯑꯗꯨꯨꯃꯥꯏꯅ ꯇꯧꯕ ꯌꯦꯁ ꯃꯇꯝ ꯇꯥꯈ꯭ꯔꯗꯤ ꯍꯣꯏ ꯃꯇꯝ ꯇꯥꯔꯗꯤ ꯐꯅꯦꯦꯛ ꯍꯥꯏꯅ ꯈꯜꯂꯦ ꯃꯇꯝ ꯇꯥꯍꯟꯅꯤꯡꯕꯁꯤꯗꯤ ꯂꯣꯏꯔꯕꯅꯦ ꯍꯥꯏꯅ ꯋꯥꯑꯦ ꯣ ꯍꯣꯔꯦꯟꯁꯦ ꯀꯅꯥ ꯀꯅꯥ ꯂꯩꯕ꯭ꯔꯣꯗꯤ ꯈꯪꯗꯦ ꯐꯖꯅ ꯑꯃꯨꯛꯀ ꯌꯦꯡꯗꯣꯏꯅꯦ
ꯑꯦꯗ꯭ꯔꯦꯁ ꯀꯔ ꯑꯣꯏꯗ ꯅ
ꯎꯝ
ꯅꯣꯏꯗꯤꯌꯦ ꯅꯪ ꯅꯪꯅ ꯌꯦꯡꯗꯣꯏꯔꯣ
ꯅꯪꯗꯤ ꯕꯣꯜ ꯌꯦꯡꯗꯣꯏꯔꯣ ꯌꯦꯟꯗꯦ ꯀꯩꯅꫭ ꯕꯣꯜ ꯌꯦꯡꯗꯕꯁꯨ ꯃꯤ ꯌꯥꯝ ꯌꯥꯎꯋꯦ ꯀꯔꯤꯅꯣ ꯈꯪꯗꯦ ꯃꯤ ꯃꯣꯏ ꯁꯅꯔꯤꯁꯦ ꯑꯩꯈꯣꯏ ꯌꯦꯡꯅꯤꯡꯉꯥꯏꯅꯤꯅꯦ ꯌꯦꯡꯉꯣ ꯈꯔ ꯏꯖꯝ ꯂꯩꯅ ꯍꯥꯖꯤ ꯍꯣꯏꯅ ꯋꯥꯅ ꯁꯥꯟꯅꯔꯒ ꯑꯩꯈꯣꯏꯅ ꯌꯦꯡꯗꯕꯤ ꯂꯩꯔꯗꯤ ꯔ ꯌꯥꯔꯥꯔꫭꯏ ꯊꯝꯃꫭ ꯑꯗꯨꯗꯤ ꯀꯣ ꯊꯝꯃꯒꯦꯀꯣ ꯍꯣꯏ ꯍꯣꯏ ꯍ ꯊꯝꯃꯒꯦ ꯊꯝꯃꯒꯦ